ꯍꯥꯎ
ꯑꯣ ꯀꯩꯅꯣꯝꯇ ꯍꯪꯒꯦꯅ ꯀꯣꯜ ꯇꯧꯔꯛꯏꯅꯦ
ꯑꯣ ꯍꯪꯉꯣ ꯍꯪꯉꯣ
ꯎꯝ ꯏꯆꯦꯕꯨ ꯀꯩꯅꯣ ꯄꯩꯁꯥ ꯅꯨꯡꯁꯥꯒ ꯈꯔ ꯂꯩꯒꯗ꯭ꯔꯣ ꯈꯔ ꯄꯨꯕ ꯌꯥꯒꯗ꯭ꯔꯣ
ꯑꯣ ꯌꯥꯏꯌꯦ ꯌꯥꯏꯌꯦ
ꯑ
ꯅꯪ ꯀꯌꯥꯝ ꯄꯩꯁꯥ ꯀꯌꯥꯝ ꯆꯤꯜꯂꯒꯦ ꯀꯩ ꯁꯤꯖꯤꯟꯅꯕꯒꯤꯅꯣ
ꯑꯣ ꯑꯩꯅꯅꯦ ꯏꯆꯦ ꯄꯩꯁꯥꯗꯣ ꯀꯩꯅꯣ ꯇꯧꯕ ꯑꯁꯤꯗ ꯑꯩꯈꯣꯏꯒꯤ ꯊꯪꯅꯕꯩ ꯅꯥꯀꯟꯁꯤꯗ ꯃꯥꯒꯤ ꯍꯤꯡꯒꯣꯟ ꯃꯇꯦꯛ ꯑꯃ ꯂꯩꯌꯦ
ꯑ ꯑꯣ
ꯑꯗꯨꯗꯣ ꯌꯣꯟꯅꯦ ꯍꯥꯏꯕ ꯑꯗꯨꯗ ꯑꯩꯈꯣꯏꯒꯁꯨ ꯌꯥꯝꯅ ꯅꯛꯅꯕ ꯑꯗꯨꯗ ꯑꯩꯅ ꯍꯌꯦꯡ ꯀꯥꯟꯅꯔꯛ ꯀꯅꯤꯅ ꯂꯧꯁꯟꯖꯤꯔꯅ ꯈꯟꯕ ꯄꯩꯁꯥꯕꯨꯗꯤ ꯈꯔ ꯊꯧꯔꯥꯡ ꯇꯧꯔꯦ ꯑꯗꯨꯗ ꯈꯤꯇꯪ ꯋꯥꯠꯄꯁꯤꯗ ꯑꯃꯨꯛ ꯍꯪꯉꯛꯏꯅꯤ ꯏꯆꯦꯗ
ꯑꯣ ꯀꯩꯁꯨ ꯀꯥꯏꯗꯦꯌꯦ ꯂꯧꯑꯣ ꯂꯧꯑꯣ ꯑꯣꯏꯕꯦꯝꯃ ꯌꯥꯝ ꯐꯔꯕꯅꯤ ꯌꯨꯝꯒꯅ ꯅꯛꯅꯕ ꯑꯗꯨꯃꯥꯏꯅ ꯇꯧꯕ ꯃꯇꯥꯡ ꯆꯥꯕ ꯇꯥꯟ ꯆꯥꯕꯗꯣ ꯑꯩꯈꯣꯏꯗꯤ ꯑꯝꯇꯕꯨ ꯊꯦꯡꯅꯗ꯭ꯔꯤ ꯑꯗꯨ ꯃꯇꯥꯡ ꯆꯥꯔꯤꯉꯩꯗ ꯂꯧꯁꯤꯜꯍꯧ ꯗꯕꯅꯤ ꯂꯝ ꯍꯥꯏꯁꯤꯗꯤꯅꯦ ꯂꯧꯁꯤꯟꯕꯗ ꯃꯥꯡꯖꯕ ꯂꯩꯇꯦ
ꯎꯝ ꯑꯗꯨꯅꯤ ꯑꯩꯅ ꯌꯥꯝ ꯆꯥꯅꯔꯦ ꯍꯟꯗꯛꯇꯤ ꯇꯥꯟꯁꯦ ꯌꯥꯝ ꯅꯛꯁꯨ ꯅꯛꯅꯔꯦ ꯌꯥꯝꯅꯁꯨ ꯄꯥꯝꯕ ꯃꯐꯝꯁꯦ ꯑꯗꯨꯗꯨꯅ ꯑꯩꯅ ꯂ ꯍꯧꯔꯁꯦꯅ ꯍꯥꯏꯕꯗꯨꯗ ꯄꯩꯁꯥꯗꯣ ꯈꯔ ꯈꯇꯪ ꯋꯥꯠꯄꯗꯨꯗꯤ ꯏꯆꯦꯗ ꯍꯪꯉꯛꯏꯅꯦ ꯍꯟꯗꯛꯇꯣ ꯑꯉꯥꯡꯒꯤ ꯑ ꯑꯉꯥꯡꯒꯤ ꯐꯤꯁ ꯀꯩꯀꯥꯁꯨ ꯂꯣꯏ ꯊꯤꯗꯣꯛꯈ꯭ꯔꯕ ꯑꯗꯨꯗꯨꯅ ꯄꯩꯁꯥꯗꯣ ꯑꯝꯇ ꯈꯔ ꯇꯨꯡꯖꯅꯤꯡꯉꯥꯏꯗꯣ ꯑꯝꯇ ꯂꯩꯍꯧꯗ꯭ꯔꯕ ꯑꯗꯨꯒꯤ ꯍꯥꯟꯅ ꯈꯔ ꯂꯩꯕ ꯄꯅꯗꯨꯅꯗꯤ ꯀꯣꯟꯅꯗꯕꯗꯒꯤ ꯁꯅꯥ ꯂꯨꯄꯥ ꯀꯩꯀꯥ ꯈꯔꯒ ꯀꯩꯅꯣ ꯇꯧꯔꯒ ꯁꯥꯒꯠꯄꯗꯗꯤ ꯀꯣꯟꯅꯗ꯭ꯔꯕ ꯑꯗꯨꯗ ꯏꯆꯦ ꯗꯒꯤ ꯍꯪꯉꯛꯏꯅꯦ ꯈꯪꯗꯦꯗ ꯏꯆꯦ ꯇꯧꯔꯤꯁꯦ
ꯌꯥꯏꯌꯦ ꯌꯥꯏꯌꯦ ꯕꯦꯝꯃꯥ ꯂꯧꯁꯤꯟꯍꯧꯒꯗꯕꯅꯤ ꯍꯌꯦꯡꯋꯥꯏ ꯑꯉꯥꯡ ꯅꯨꯄꯤ ꯀꯩꯅꯣ ꯇꯧꯕꯅꯦ ꯍꯥꯏꯗꯤ ꯃꯣꯏꯒꯤ ꯀꯩꯀꯩ ꯇꯧꯅꯤꯡꯕ ꯇꯧꯕꯒꯤ ꯁꯥꯔꯁꯨꯀꯣ ꯐꯩ ꯅꯣꯏꯒꯤ ꯃꯐꯝꯗꯨ ꯌꯥꯝ ꯆꯥꯎꯏ ꯆꯥꯅꯩ ꯁꯣꯔꯣꯛꯀꯁꯨ ꯅꯛꯅꯕꯀꯣ ꯑ ꯍꯌꯦꯡ ꯋꯥꯏꯀꯥ ꯀꯔꯥꯕꯥꯔꯃꯛꯇ ꯇꯧꯒꯦ ꯍꯥꯏꯔꯁꯨ ꯑꯗꯨꯝ ꯆꯥꯎꯈꯠꯄ ꯅꯨꯡꯉꯥꯏꯕ ꯃꯐꯝ ꯍꯥꯏꯗꯨ ꯑꯣꯏ
ꯎꯝ ꯃꯥꯅꯦ ꯏꯁꯦ ꯑꯩꯅꯁꯨ ꯁꯨ ꯑꯗꯨꯃꯥꯏꯅ ꯇꯧꯒꯦꯅ ꯈꯜꯂꯤꯅꯤ ꯑꯗꯨꯝ ꯏꯃꯨꯡꯁꯤꯅ ꯇꯣꯂꯣ ꯑꯉꯥꯡꯉꯩꯁꯦ ꯁꯨꯝ ꯈꯔ ꯀꯩꯀꯥ ꯈꯔ ꯄꯤꯕꯒꯤ ꯈꯔ ꯌꯥꯝ ꯄꯥꯡꯅ ꯆꯪꯗ꯭ꯔꯤꯅꯤ ꯈꯔ ꯆꯥꯎꯈꯠꯈꯔ꯭ꯥ ꯗꯤ ꯑꯃꯨꯛ ꯍꯦꯟꯅ ꯆꯪꯉꯛꯇꯨꯅꯤꯅ ꯄꯩꯁꯥꯅꯨꯡꯁꯥꯗꯣ ꯁꯣꯔꯣꯛꯞ ꯃꯆꯥꯁꯤꯅꯗꯤ ꯀꯣꯟꯅꯗ꯭ꯔꯦ ꯌꯥꯝ ꯄꯥꯛꯅ ꯑꯗꯨꯗꯨꯅ ꯑꯩꯅ ꯑꯁꯤꯁꯦ ꯂꯧꯍꯧ ꯇꯥꯔꯗꯤ ꯁꯣꯔꯣꯛꯞ ꯃꯌꯥꯒ ꯅꯛꯄꯁꯤꯗ ꯍꯧꯖꯤꯛꯀꯥꯟꯗꯤ ꯏꯆꯦ ꯆꯥꯕ ꯈꯣꯠꯄ ꯖꯨ ꯑꯗꯨꯝ ꯄꯥꯝꯅꯔꯛꯇ꯭ꯔꯅꯦ ꯃꯤꯉꯩꯁꯦ
ꯃꯥꯅꯤ ꯃꯥꯅꯤ
ꯀꯦꯐꯦ ꯑꯃꯒꯨꯝꯕ ꯍꯥꯡꯒꯦꯅ ꯇꯧꯕ ꯕꯥ
ꯑꯥꯎ
ꯑꯗꯨ ꯊꯣꯝꯀꯠꯂꯒ ꯁꯦꯝꯃꯒꯦ ꯑꯗꯨꯅ ꯃꯇꯦꯛ ꯃꯇꯦꯛ ꯁꯨꯝ ꯈꯟꯕꯋꯥꯅꯤꯗ ꯏꯁꯦ ꯄꯩꯁꯥꯒꯤꯗꯤ ꯃꯈꯥ ꯌꯥꯝ ꯄꯣꯜꯂꯦꯗꯣ ꯌꯦꯡꯉꯅꯤ ꯄꯩꯁꯥꯁꯤꯒꯤ ꯃꯑꯣꯡꯁꯦ ꯂꯣꯟ ꯂꯧꯕ꯭ꯔꯥ ꯀꯩꯅꯣꯝ ꯇꯧꯔꯀꯥꯟꯗ
ꯃꯥꯅꯦ ꯕꯦꯝꯃ ꯈꯔ ꯁꯦꯝꯍꯧꯒꯗꯕꯅꯤ ꯍꯣꯠꯅꯍꯧꯒꯗꯕꯅꯤ ꯁꯨꯗꯅ ꯅꯣꯝꯗꯅꯗꯤ ꯄꯩꯁꯩꯥꯗꯣ ꯐꯪꯕ ꯅꯠꯇꯕꯅꯤꯅꯅꯦ ꯍꯣꯠꯅ ꯍꯧꯒꯗꯕꯅꯦ ꯑꯩꯗ ꯁꯦꯡꯋꯥꯏ ꯇꯥꯟꯁꯤꯜꯍꯧꯒꯗꯕꯅꯤ ꯑꯩ ꯅꯪꯅ ꯇꯧꯔꯤꯗꯣ ꯈꯜꯂꯤ
ꯎꯝ ꯍꯣꯏ ꯏꯁꯦ ꯈꯪꯗꯦꯗ ꯁꯨꯝ ꯃꯆꯥ ꯃꯆꯥ ꯁꯨꯝ ꯇꯧꯔꯤꯕ ꯕꯥꯥꯗꯨꯅꯤ ꯎꯝ
ꯍꯥꯏꯗꯤ ꯄꯥꯛ ꯍꯦꯛ ꯂꯝ ꯑꯗꯨꯃꯥꯏꯅ ꯈꯨꯗꯣꯡꯆꯥꯥꯕꯗꯨ ꯐꯪꯕ ꯅꯠꯇꯦꯕ ꯃꯤꯅ
ꯑꯥ ꯃꯥꯅꯦ ꯃꯥꯅꯦ ꯏꯆꯦ ꯑꯗꯨꯅ ꯑꯩꯅ ꯂꯩꯕ ꯂꯩꯇꯕ ꯂꯧꯍꯧꯅꯤꯡꯕꯒꯤ ꯈꯔ ꯁꯅꯥ ꯂꯨꯄꯥ ꯀꯩꯀꯥ ꯈꯔ ꯀꯥꯏꯔꯒ ꯇꯧꯔꯨꯔꯅꯤ ꯑꯗꯨꯒ ꯈꯔ ꯋꯥꯠꯄ ꯐꯖꯅ ꯑꯩ ꯃꯤꯉꯣꯟꯗꯒꯤ ꯍꯥꯡꯇꯣꯛ ꯍꯥꯡꯖꯤꯟ ꯇꯧꯒꯦ ꯇꯧꯔꯛꯄ ꯃꯇꯝꯁꯤꯗ ꯏꯆꯦꯗꯣ ꯍꯦꯛ ꯅꯤꯡꯁꯤꯡꯉꯛꯑꯕ ꯀꯥꯟꯅꯗꯦ ꯏꯆꯦ ꯂꯩꯔꯤꯁꯤꯕꯨ ꯏꯆꯦꯗ ꯑꯣꯏꯅ ꯍꯪꯉꯒꯦꯅ ꯍꯪꯉꯛꯏꯅꯦ ꯐꯥꯔꯠꯂꯤꯁꯤꯅ
ꯍꯪꯅꯒꯗꯕꯅꯤ ꯑꯔꯩ ꯂꯩꯇꯕ ꯑꯩꯈꯣꯏ ꯍꯤꯡꯃꯤꯟꯅꯕꯒꯤꯅꯦ ꯇꯥꯊꯣꯛ ꯇꯥꯁꯤꯟ ꯇꯧꯔꯒꯅꯦ ꯍꯣꯠꯅꯃꯤꯟꯅꯒꯗꯕꯅꯤ
ꯎꯝ ꯃꯥꯅꯤꯆꯦ
ꯅꯪꯕꯨ ꯆꯥꯛ ꯏꯁꯤꯡ ꯈꯇꯤ ꯆꯥꯔꯕ ꯕ꯭ꯔꯣ
ꯑꯣ ꯏꯆꯦ ꯆꯥꯛ ꯆꯥꯔꯦ ꯏꯆꯦꯗꯤ ꯆꯥꯈꯔꯕ꯭ꯔꯣ
ꯑꯣ ꯑꯩꯁꯨ ꯆꯥꯔꯦ ꯀꯩ ꯌꯦꯟꯁꯥꯡ ꯆꯥꯈ꯭ꯔꯕ
ꯑꯣ ꯉꯁꯤꯗꯤ ꯏꯆꯦ ꯀꯩꯅꯣ ꯊꯣꯡꯉꯦ ꯀꯥꯡꯁꯣꯏ ꯊꯣꯡꯉꯦ ꯑꯁ ꯍꯟꯗꯛꯇꯤꯅꯦ ꯀꯥꯡꯁꯣꯏ ꯆꯥꯕꯗ ꯆꯥꯕꯗ ꯆꯥꯅꯤꯡꯉꯛꯇ꯭ꯔꯕꯅꯤ ꯇꯧꯔꯤꯁꯦ ꯌꯦꯟꯁꯥꯡꯗꯣ ꯂꯩꯇ꯭ꯔꯕꯅꯤꯅ ꯀꯥꯡꯁꯣꯏꯗ ꯇꯥꯏ
ꯎꯝ ꯁꯥ ꯅꯒ ꯁꯥꯒꯠꯂꯛꯄꯁꯅꯦ ꯀꯥꯡꯁꯣꯏꯅ ꯍꯥꯎꯔꯦ ꯑꯩ ꯏꯔꯣꯟꯕ ꯇꯧꯔꯦ ꯀꯪꯉꯧ ꯑꯃꯒ ꯉꯧꯔꯒ ꯑꯗꯨꯃꯥꯏ ꯇꯧꯔ ꯆꯔꯦ
ꯑꯣ
ꯆ ꯆꯥꯡꯉꯩꯗꯤꯅꯦ ꯎꯝ ꯆ ꯆꯥꯡꯈꯩꯗꯤ ꯏꯔꯣꯟꯕꯁꯦ ꯀꯌꯥ ꯄꯥꯝꯗꯦ
ꯍꯣꯏ ꯍꯣꯏ ꯃꯣꯏꯗꯤ ꯑꯉꯥꯡꯅꯤꯅ
ꯎꯝ
ꯑꯣ ꯇꯧꯕꯅꯤ ꯇꯧꯕꯅꯤ ꯏꯆꯦ ꯃꯣꯔꯣꯛ ꯁꯥꯏꯌꯦꯦꯅ ꯑꯩꯈꯣꯏꯁꯨ ꯐꯅ ꯆꯥꯎꯕ ꯐꯥꯎꯕꯗ ꯁꯪꯒꯣꯝꯒꯅꯤ ꯑꯗꯨꯝ ꯇꯣꯜꯂꯒ ꯆꯥꯔꯤꯁꯦ ꯃꯣꯔꯣꯛ ꯁꯥꯏꯌꯦꯦꯅꯕꯨ
ꯎꯝ ꯑꯗꯨꯅꯦ ꯑꯩꯅ ꯈꯔ ꯈꯔ ꯇꯝꯁꯤꯜꯂꯨꯅ ꯉꯥꯡꯉꯤꯕ ꯆꯤꯟꯖꯥꯛꯁꯦ ꯑꯩꯈꯣꯏꯒꯤ ꯑꯣꯏꯕ ꯑꯦ
ꯑꯧ ꯃꯥꯅꯦ ꯏꯆꯦ ꯑꯩꯈꯣꯏꯗꯤ ꯃꯣꯔꯣꯛ ꯌꯥꯎꯗ꯭ꯔꯗꯤ ꯆꯥꯛ ꯆꯪꯗꯦ ꯏꯆꯦ
ꯑ
ꯃꯣꯏ ꯆꯥꯕ ꯌꯥꯅꯕ ꯊꯣꯡꯕꯗꯅꯦ ꯏꯟꯁꯥꯡꯁ ꯄꯨꯡ ꯆꯝ ꯆꯝꯐꯨꯠꯀ ꯆꯞ ꯃꯥꯟꯅꯩ ꯏꯕꯦꯝꯃ
ꯎꯝ
ꯍꯨꯔꯤꯕꯁꯦ
ꯈꯪꯗꯦ ꯇꯧꯔꯤꯁꯦ ꯑꯗꯨ ꯏꯆꯦꯅ ꯏꯆꯦꯍꯣꯏ ꯂꯩꯀꯥꯏꯗꯣ ꯏꯆꯦꯅ ꯀꯣꯟ ꯀꯩꯀꯥ ꯊꯥꯗꯔꯒ ꯐꯤ ꯀꯩꯀꯥ ꯁꯥꯍꯜꯂꯦ ꯍꯥꯏ ꯏꯆꯦꯗꯣ ꯀꯃꯥꯏ ꯀꯃꯥꯏ ꯇꯧꯔꯤꯅꯣ ꯏꯆꯦ
ꯑꯗꯣ ꯃꯣꯏ ꯁꯨꯝ ꯀꯩꯅꯣꯗꯒꯤ ꯁꯔꯀꯥꯔꯗꯒꯤ ꯑꯩꯅ ꯄ꯭ꯔꯣꯖꯦꯛ ꯑꯃ ꯁꯥꯔ ꯊꯥꯒꯠꯂꯤ
ꯑꯥ
ꯐꯤꯁꯥ ꯂꯣꯟꯁꯥꯒꯤ ꯃꯇꯥꯡꯗ ꯑꯗꯨꯃꯥꯏꯅ ꯇꯧꯔꯒ ꯊꯥꯒꯠꯂꯀꯥꯟꯗ ꯃꯣꯏꯅ ꯑꯗꯒꯤ ꯐꯤ ꯁꯥꯥꯟꯅꯕ ꯀꯣꯟ ꯄꯤꯊꯔꯛꯄ ꯌꯥꯎꯏꯤ ꯑꯗꯒꯤꯗꯤ ꯐꯤ ꯇꯨꯕꯒꯤ ꯃꯦꯆꯤꯟ ꯄꯤꯊꯔꯛꯄ ꯌꯥꯎꯏꯤ ꯑꯗꯨ ꯃꯥꯏ ꯃꯥꯒꯤ ꯊꯥꯒꯠꯈꯤꯕꯗꯨꯒꯤ ꯃꯇꯨꯡ ꯃꯇꯨꯡꯏꯟꯅ ꯑꯄꯥꯝꯕꯗꯨꯣ ꯑꯗꯨꯃꯥꯏꯅ ꯂꯧꯅꯩꯌꯦ ꯑꯗꯨꯒ ꯑꯣ ꯐꯤ ꯁꯥꯕꯤꯁꯤꯡꯗꯣ ꯑꯗꯨꯃꯥꯏꯅ ꯄꯤꯊꯔꯒ ꯐꯤꯗꯣ ꯁꯥꯍꯜꯂꯦ ꯑꯗꯨꯒ ꯐꯤꯗꯨꯅ ꯑꯃꯨꯛ ꯑꯩꯅ ꯑꯃꯨꯛ ꯈꯣꯝꯒꯠꯂꯒꯅꯦ ꯕꯖꯥꯔꯗ ꯊꯥꯕꯤ ꯈꯔ ꯑꯗꯨꯃꯥꯏꯅ ꯁꯥꯟꯅꯔꯤ
ꯑꯣ ꯌꯥꯝ ꯐꯩꯅꯤꯁꯦ ꯏꯆꯦ ꯑꯗꯨꯗꯤ ꯑꯗꯨꯗꯤ ꯑꯗꯣ ꯏꯆꯦꯍꯣꯏꯒꯤ ꯃꯤ ꯏꯆꯦꯒꯤ ꯃꯈꯥꯗꯗꯤ ꯃꯤ ꯀꯌꯥꯃꯨꯛ ꯇꯧꯒꯦ ꯏꯆꯦ
ꯑꯣ ꯑꯩ ꯃꯈꯥꯗ ꯃꯣꯏ ꯃꯉꯥ ꯇꯔꯨꯛ ꯑꯗꯨꯃꯥꯏꯅꯗꯤ ꯁꯨꯔꯦ ꯍꯟꯗꯛ ꯑꯅꯧꯕ ꯈꯔꯒ ꯊꯥꯒꯠꯈꯤ ꯑꯗꯨꯗꯨꯒ ꯂꯥꯛꯑꯗꯤ ꯃꯣꯏ ꯇꯔꯥꯒ ꯃꯉꯥ ꯑꯃꯥꯏꯅ ꯁꯨꯗꯣꯔꯅꯤ
ꯑꯣ ꯐꯩ ꯍꯥꯏꯕ ꯏꯆꯦ ꯌꯥꯝꯅ
ꯎꯝ ꯑꯗꯨꯅꯦ ꯑꯩꯈꯣꯏꯅꯅꯦ ꯁꯔꯀꯥꯔꯗꯒꯤ ꯄꯤꯔꯛ ꯄ ꯀꯥꯟꯅꯕ ꯂꯧꯕ ꯌꯥꯕꯁꯤꯡꯁꯦ ꯑꯗꯣ ꯈꯔ ꯊꯤ ꯐꯥꯖꯤꯜꯂꯒ ꯁꯨꯃꯥꯏꯅ ꯇꯧꯗ꯭ꯔꯗꯤꯅꯦ ꯃꯣꯏꯗꯤ ꯑꯈꯪ ꯑꯍꯩ ꯀꯩꯅꯣꯁꯤꯡꯁꯤꯅ ꯂꯣꯏꯅꯃꯛ ꯀꯥꯟꯅꯈꯤꯗꯣꯔꯤꯅꯤ ꯐꯪꯗꯣꯏꯅꯤꯗꯣ ꯑꯗꯨꯅ ꯑꯩꯈꯣꯏꯅ ꯊꯤꯖꯤꯜꯂꯒ ꯒꯅꯦ ꯁꯤꯒꯨꯝꯕꯁꯦ ꯇꯧꯍꯧꯕ ꯐꯩꯌꯦꯗꯅꯅꯦ ꯑꯩꯉꯣꯟꯗꯁꯨ ꯀꯥꯟꯅꯕ ꯃꯤꯌꯥꯝꯗꯁꯨ ꯀꯥꯟꯅꯕꯅꯅꯦ ꯑꯩꯁꯨ ꯑꯗꯨꯃꯥꯏꯅ ꯈꯔ ꯇꯧꯔꯤꯌꯦ
ꯑꯣ ꯐꯩꯌꯦ ꯐꯩꯌꯦ ꯏꯆꯦ ꯍꯥꯏ ꯑ ꯏꯆꯦ ꯍꯣꯏꯒꯤ ꯂꯩ ꯂꯩꯀꯥꯏꯗ ꯑꯗꯨꯝ ꯊꯕꯛ ꯐꯪꯗꯕ ꯑꯗꯒꯤ ꯂꯩꯁꯥꯕꯤ ꯑꯗꯨꯝ ꯃꯌꯥꯝ ꯂꯩ ꯅꯠꯇ꯭ꯔꯅꯦ ꯃꯧ ꯅꯍꯥꯗ ꯑꯣꯏꯔꯣ ꯑꯗꯒꯤ ꯂꯩꯁꯥꯕꯤꯗ ꯑꯣꯏꯔꯣ ꯑꯗꯨ ꯏꯆꯦꯅ ꯑꯗꯨꯃꯥꯏꯅꯒ ꯀꯣꯜꯒ ꯊꯥꯗꯔꯒ ꯇꯧꯕꯤꯗꯣ ꯑꯁ ꯌꯥꯝ ꯐꯩ ꯏꯆꯦ
ꯑꯥ ꯑꯥ ꯈꯪꯗꯦ ꯏꯕꯦꯝꯃ ꯈꯔ ꯈꯔ ꯃꯇꯦꯡ ꯃꯇꯦꯡ ꯑꯣꯏꯅꯒꯗ꯭ꯔꯅ ꯍꯣꯠꯅꯔꯤꯅꯤ꯫
ꯎꯝ ꯏꯆꯦ ꯌꯥꯝ ꯐꯩꯌꯦ ꯅꯍꯥꯟꯗꯣ ꯑꯩꯈꯣꯏ ꯂꯩꯀꯥꯏꯒꯤ ꯑ-ꯅꯨꯄꯤ ꯑꯃ ꯏꯕꯦꯃ ꯑꯝꯁꯨ ꯏꯆꯦꯒꯤꯗ ꯁꯥꯕ ꯃꯥꯜꯂꯤ꯫ ꯑꯩꯅ ꯐꯤ ꯃꯆꯨꯗꯨ ꯌꯥꯝ ꯑꯣ ꯐꯤ ꯃꯆꯨꯗꯣ ꯌꯥꯝ ꯐꯖꯩꯌꯦ ꯍꯥꯏꯕ ꯀꯥꯟꯗꯨꯗ ꯃꯥꯅ ꯏꯆꯦꯒꯤ ꯃꯃꯤꯡꯗꯣ ꯄꯜꯂꯛꯑꯀꯥꯟꯗ ꯍꯦꯛ ꯍꯥꯏꯔꯛꯄ ꯑꯩꯅ ꯑꯁ ꯑꯗꯨꯗꯤ ꯑꯩꯈꯣꯏ ꯏꯅꯦꯅ ꯍꯥꯏꯔꯝꯃꯤꯅꯦ꯫
ꯎꯝ ꯎꯝ ꯍꯣꯏ ꯃꯣꯏ ꯐꯤ ꯁꯥꯕꯤꯗꯣ꯫ ꯌꯥꯝ ꯐꯖꯩꯌꯦ ꯑꯉꯥꯡꯁꯤꯡꯗꯣ ꯈꯨꯠ ꯌꯥꯝ ꯅꯥꯜꯂꯦ꯫ ꯊꯋꯥꯏꯁꯨ ꯌꯥꯝ ꯌꯥꯎꯋꯦ ꯌꯥꯝ ꯐꯖꯅ ꯇꯧꯋꯦ ꯑꯗꯒꯤꯗꯤ ꯂꯩꯇꯕ ꯃꯁꯦꯟ ꯉꯥꯛꯇꯅꯤꯅꯅꯦ꯫ ꯈꯪꯗꯦ ꯊꯧꯒꯜꯂꯣꯟ ꯕꯦ ꯂꯝꯆꯠ ꯁꯥꯖꯠꯁꯨꯅꯦ ꯑꯉꯥꯡꯁꯤꯡꯗꯣ ꯌꯥꯝ ꯐꯖꯒ꯭ꯔꯦ ꯅꯨꯡꯁꯤ ꯊꯤꯗꯔꯦ ꯅꯨꯄꯤ ꯃꯆꯥꯁꯤꯡꯗꯣ ꯍꯥꯏꯗꯤ꯫ ꯁꯨꯃꯥꯏꯅ ꯇꯧꯁꯤ ꯁꯤ ꯇꯧꯁꯤꯅ ꯍꯥꯏꯅ ꯉꯥꯡꯅꯕꯗꯅꯦ ꯌꯥꯝꯅꯅꯦ ꯇꯥꯏꯌꯦꯕ ꯑꯗꯨꯅ ꯊꯕꯛ ꯇꯧꯃꯤꯟꯅꯕꯗ ꯅꯨꯡꯉꯥꯏꯌꯦꯕ꯫ ꯑꯗꯨꯝ ꯂꯩꯇꯕ ꯂꯥꯏꯔꯕ ꯃꯁꯦꯟ ꯉꯥꯛꯇꯅꯤꯅ ꯏꯃꯨꯡ ꯃꯅꯨꯡꯒꯤ ꯈꯤꯇꯪ ꯈꯤꯇꯪꯗꯪ ꯑꯣꯏꯔꯁꯨ ꯃꯣꯏꯁꯨ ꯁꯤꯃꯥꯏꯅ ꯇꯧꯖꯔꯒ ꯀꯥꯟꯅꯔꯤꯕꯅꯤꯗꯣ꯫ ꯑꯗꯨꯅꯅꯦ꯫ ꯊꯕꯛ ꯇꯧꯃꯤꯟꯅꯕꯗ ꯌꯥꯝ ꯅꯨꯡꯉꯥꯏ ꯅꯨꯄꯤ ꯃꯆꯥꯁꯤꯡꯗꯣ꯫ ꯑꯗꯨꯅꯦ ꯑꯩꯅ ꯃꯣꯏ ꯅꯌꯨꯝꯒ ꯄꯥꯟ ꯑꯣ ꯃꯇꯝ ꯈꯔ ꯇꯧꯃꯤꯟꯅꯈꯤꯁꯤꯅ ꯍꯥꯏ ꯃꯣꯏ ꯐꯒꯤ ꯇꯧꯅ ꯅꯣꯛꯑꯦ꯫
ꯎꯝ꯫
ꯑꯗꯨ ꯃꯣꯏꯁꯨ ꯀꯥꯟꯅꯖꯔꯦ ꯑꯗꯨꯃꯥꯏꯅ ꯇꯧꯔꯒ ꯃꯔꯨꯞ ꯃꯄꯥꯡ ꯌꯥꯎꯗꯅ ꯏꯃꯨꯡ ꯃꯅꯨꯡ ꯃꯦꯟꯈꯠꯂꯦ ꯑꯗꯒꯤ ꯃꯁꯥꯒꯤ ꯍꯌꯦꯡꯋꯥꯏꯒꯤ ꯂꯨꯍꯣꯡ ꯀꯩꯍꯣꯡꯕꯗꯒꯤ ꯄꯨꯖꯅꯕ ꯀꯩꯗꯧꯅꯕ ꯂꯣꯏ ꯇꯨꯡꯁꯤꯟꯖꯔꯦ꯫
ꯎꯝ ꯐꯩꯌꯦ ꯐꯩꯌꯦ ꯏꯆꯦ꯫ ꯌꯥꯝ ꯐꯩ ꯃꯁꯥ ꯃꯁꯥ ꯅꯣꯡꯃꯗ ꯆꯪꯒꯗ꯭ꯔꯕ ꯌꯥꯗꯕꯉꯩꯗꯣ ꯃꯁꯥ ꯃꯁꯥꯅ ꯑꯗꯨꯝ ꯉꯝꯖꯔꯦꯗꯅ꯫ ꯑꯗꯨ ꯑꯣꯏꯇꯥꯔꯗꯤ ꯏꯆꯦ꯫ ꯑꯗꯨꯝ ꯇꯨꯝꯃꯒ ꯆꯥꯔꯒ ꯂꯩꯒꯗꯕꯗꯣ ꯊꯕꯛꯇꯣ ꯑꯗꯨꯃꯥꯏꯅ ꯇꯧꯔꯕꯅꯤꯅ ꯄꯩꯁꯥ ꯅꯨꯡꯁꯥꯗꯣ ꯊꯣꯛꯑꯕꯅꯤꯅ ꯃꯥꯒꯤ ꯑꯆꯠ ꯑꯀꯣꯝꯗ ꯂꯣꯏꯅ ꯁꯤꯖꯤꯟꯅꯕꯁꯨ ꯌꯥꯔꯦ
ꯌꯥꯔꯦ ꯌꯥꯔꯦ
ꯑꯗꯒꯤ ꯌꯨꯝ ꯄꯥꯟꯕ ꯍꯥꯏꯕ ꯋꯥꯅꯤꯁꯦ ꯅꯨꯄꯥꯗꯅ ꯄꯨꯊꯣꯛꯀꯅꯤ ꯍꯥꯏꯕꯁꯨ ꯂꯩꯇꯦ
ꯄꯥꯥꯗꯒꯤ ꯑꯗꯨꯝ ꯃꯣꯏꯅꯗꯤ ꯄꯩꯁꯥꯗꯣ ꯂꯧꯔꯒ ꯇꯧꯔꯛꯄꯗꯣ ꯅꯣꯡ ꯐꯥꯗꯣꯛꯁꯨ ꯍꯪꯅꯤꯡꯗꯕ ꯃꯇꯥꯡꯁꯨ ꯂꯥꯛꯏ
ꯂꯥꯛꯑꯦ ꯏꯁꯥꯒꯤ ꯁꯤꯖꯤꯟꯅꯕꯒꯤ ꯏꯁꯥꯅ ꯊꯣꯛꯆꯔꯗꯤ ꯁꯤꯖꯤꯟꯅꯅꯤꯡ ꯕ ꯃꯑꯣꯡꯗ ꯑ ꯀꯣꯅꯥꯅ ꯁꯤꯖꯤꯟꯅꯩꯌꯦꯗꯅ ꯀꯣ ꯑꯗꯨꯅ ꯍꯧꯖꯤꯛꯀꯥꯟꯗꯤ ꯅꯨꯄꯥꯅ ꯄꯨꯁꯤꯜꯂꯛꯄꯁꯦ ꯉꯥꯏꯅꯗꯦ ꯦ ꯅꯍꯥꯁꯤꯡꯒꯤꯦ ꯊꯕꯛ ꯁꯨꯗꯣꯏꯒꯤ ꯌꯥꯝ ꯇꯧꯅꯔꯦ ꯏꯃꯨꯡ ꯄꯨꯕ ꯉꯝꯅꯕ ꯍꯣꯠꯅꯕꯗꯀꯣ ꯎꯝ ꯑꯗꯣ ꯍꯟꯗꯛꯇꯤ ꯊꯕꯛꯇꯨ ꯈꯔ ꯑꯃꯨꯛ ꯉꯁꯤ ꯅꯣꯡ ꯅꯤꯅꯤꯁꯦ ꯂꯦꯞꯄꯤꯒꯦ ꯃꯣꯏꯒꯤ ꯖꯣꯕ ꯀꯥꯔꯗ ꯁꯨꯕ ꯍꯥꯏꯕ꯭ꯔꯥ ꯀꯩꯅꯣ ꯑꯗꯨꯗꯨꯒꯤ ꯐꯣꯇꯣ ꯀꯥꯞꯄꯅ ꯀꯟꯅ ꯆꯠꯅꯕꯁꯤꯗꯅꯦ ꯃꯣꯏꯁꯨ ꯃꯥꯏ ꯄꯨꯅꯅ ꯆꯠꯄ ꯆꯠꯄ ꯉꯝꯗ꯭ꯔꯦ ꯑꯌꯨꯛꯀꯤ ꯑꯃꯨꯛ ꯑꯗꯒꯤꯗꯤ ꯅꯨꯡꯗꯥꯡ ꯋꯥꯏꯔꯝꯒꯤ ꯑꯃꯨꯛ ꯑꯅꯤꯔꯛ ꯊꯣꯛꯅꯅꯦ ꯑꯗꯨꯃꯥꯏꯅ ꯆꯠꯄꯗꯨꯗꯅꯦ ꯈꯔ ꯑꯃꯨꯛ ꯂꯦꯞꯄꯤꯌꯦ
ꯑꯣ
ꯑꯗꯨꯁꯨ ꯂꯩꯕꯥꯛꯀꯤ ꯑꯣꯏꯕ ꯂꯥꯛꯄꯅꯤꯅ ꯇꯧꯒꯅꯨ ꯍꯥꯏꯕ ꯌꯥꯕ ꯅꯠꯇꯦꯗꯣ ꯑꯗꯨꯁꯨ ꯇꯧꯗꯕ ꯌꯥꯗꯦ
ꯍ
ꯑꯗꯨꯗꯒꯤ ꯃꯣꯏꯁꯤꯡꯗꯣ ꯑꯁꯤꯗꯤ ꯁꯤ ꯊꯕꯛ ꯂꯣꯏꯗ꯭ꯔꯤꯐꯥꯎꯗꯤ ꯈꯔ ꯆꯥꯡ ꯅꯥꯏꯕ ꯉꯝꯃꯔꯣꯏ ꯏꯆꯦ ꯏꯅꯦꯅ ꯑꯗꯨꯃꯥꯏꯅ ꯇꯧꯋꯤ ꯅꯨꯄꯤ ꯃꯆꯥꯁꯤꯡꯗꯣ ꯑꯩꯅ ꯍꯣꯏ ꯍꯣꯏ ꯀꯩꯁꯨ ꯀꯥꯏꯗꯦ ꯑꯗꯨꯁꯨ ꯇꯧꯗꯕ ꯌꯥꯗꯕꯅꯤ ꯇꯧꯒꯗꯕꯅꯤ ꯍꯥꯏꯅ ꯍꯦꯛ ꯑꯗꯨꯃꯥꯏꯅ ꯇꯧꯅꯔꯒ ꯇꯧꯋꯦ ꯑꯣ ꯑꯗꯨ ꯅꯪꯅꯦ ꯑ ꯀꯩꯅꯣꯅꯦ ꯅꯪꯅꯅꯦ ꯄꯥꯝꯃꯤꯗꯣ ꯍꯣꯔꯦꯟꯡꯂꯥ ꯍꯌꯦꯡꯂꯡꯂꯥ ꯑꯗꯨꯝ ꯍꯦꯛꯇ ꯂꯥꯛꯑꯣ ꯑꯗꯨꯒꯅꯦ ꯏꯆꯦ ꯂꯩꯔꯝꯃꯒꯦ ꯑꯗꯨꯒꯅꯦ ꯇꯧꯔꯁꯤ ꯀꯩ ꯀꯩꯅꯣꯗꯣ ꯅꯪꯒꯤꯗꯣ ꯑꯋꯥꯠ ꯑꯄꯥꯗꯣ ꯑꯗꯣ ꯎꯝ ꯎꯝ ꯃꯤꯉꯣꯟꯗ ꯍꯪꯗ꯭ꯔꯁꯨꯅꯦ ꯅꯦ ꯑꯩꯉꯣꯟꯗꯒꯤ
ꯎꯝ ꯍꯣꯏ ꯍꯣꯏ ꯏꯆꯦ ꯑꯩ ꯂꯧꯔꯗꯕꯅꯦ ꯑꯗꯨꯗꯤ ꯏꯆꯦ ꯅꯪꯖꯨ ꯊꯝꯃꯒꯦ ꯑꯩꯁꯨ ꯍꯣꯔꯦꯟꯗꯣ ꯑꯣꯏꯅ ꯅꯨꯡꯊꯤꯟ ꯐꯠ ꯂꯥꯛꯑꯒꯦ꯫
ꯍꯣꯏ ꯍꯣꯏ ꯍꯣꯏ ꯐꯔꯦ ꯐꯔꯦ ꯑꯗꯨꯗꯤ꯫
ꯑꯍꯣ ꯍꯣ ꯍꯣꯏꯆꯦ ꯊꯝꯃꯦ ꯊꯝꯃꯦ꯫
ꯑꯥ ꯑꯥ꯫